ꯇꯥꯕ꯭ꯔꯣ?
ꯀꯩꯗꯧꯔꯝꯃꯤꯅꯣ
ꯁꯨꯝ ꯐꯝꯃꯝꯃꯤꯅꯦ
ꯗꯗꯥꯗꯥꯅ ꯀꯩꯕ ꯀꯩꯀꯩ ꯍꯣꯠꯅꯔꯤ ꯗꯗꯥꯅ ꯀꯩꯀꯩ ꯇꯩꯔꯤ
ꯑꯩꯈꯣꯏ ꯑꯩꯈꯣꯏ ꯗꯥꯔꯣ
ꯑꯥ
ꯑꯥ ꯃꯥ ꯕꯣꯛꯁꯤꯡ ꯁꯥꯟꯅꯩ
ꯎꯝ ꯌꯨꯝꯗ ꯁꯨꯝ ꯀꯥꯏꯗ ꯁꯥꯅꯕ
ꯕꯨꯛꯁꯤꯡ ꯃꯥ ꯕꯦꯡꯒ꯭ꯂꯣꯔꯗ ꯂꯩꯔꯝꯃꯦ ꯆꯍꯤ ꯃꯔꯤꯃꯨꯛ ꯍꯟꯗꯛ ꯑꯃꯨꯛ ꯌꯨꯝ ꯊꯣꯛꯂꯛꯑꯦ꫰
ꯑꯟꯗ꯭ꯔꯣꯗ
ꯍꯥ
ꯀꯥꯏꯗ ꯂꯩꯔꯝꯃꯦ ꯍꯥꯏꯅ ꯑꯣ ꯑꯣ ꯑꯣ ꯎꯝ
ꯑꯥꯔꯃꯤ ꯕꯣꯏꯁꯀꯤ ꯂꯩꯔꯝꯕꯅꯦ
ꯎꯝ ꯎꯝ
ꯑꯗꯨ ꯊꯣꯛꯂꯛꯑꯦ
ꯎꯝ ꯑꯗꯨꯗꯤ ꯑꯗꯨꯝ ꯑꯥꯔꯃꯤ ꯑꯣꯏꯒꯅꯤ
ꯑꯥꯔꯃꯤꯗꯨ ꯃꯥ ꯑꯣꯏꯅꯤꯡꯗ꯭ꯔꯦ ꯍꯥꯏꯔꯦ
ꯇꯜꯂꯛꯄꯅꯤ ꯑꯩꯈꯣꯏꯒꯤ ꯎꯝ ꯇꯂꯛꯄꯅꯤ ꯑꯩꯈꯣꯏꯅ ꯑꯉꯥꯡ ꯑꯣꯏꯔꯤꯉꯩꯗ ꯈꯜꯂꯦꯀꯣ
ꯎꯝ
ꯑꯥꯔꯃꯤꯁꯦ ꯅꯨꯄꯥ ꯈꯨꯗꯤꯡ ꯅꯨꯄꯤꯒꯤꯗꯤ ꯅꯨꯄꯤꯒꯤꯗꯤ ꯑꯃꯨꯛ ꯑꯩꯅ ꯅꯨꯄꯤ ꯑꯣꯏꯗ꯭ꯔꯕꯅꯤꯅ ꯈꯪꯗ꯭ꯔꯦ ꯅꯨꯄꯥ ꯑꯩꯈꯣꯏꯅ ꯍꯥꯏꯗꯤ ꯏꯟꯈꯠꯂꯛꯄ ꯃꯇꯝꯗ ꯀꯣ ꯅꯥꯏꯟꯇꯤꯟ ꯇꯤꯟꯒꯤ ꯃꯇꯝꯗꯀꯣ ꯇꯤꯟ ꯑꯦꯖ ꯃꯇꯝꯗ ꯇꯦꯅꯦꯁ ꯃꯇꯝ ꯈꯨꯗꯤꯡꯃꯛꯇ ꯈꯜꯂꯛꯄꯁꯦ ꯀꯃꯥꯏꯅ ꯈꯟꯒꯦꯕ ꯎꯝ ꯑꯩꯈꯣꯏꯁꯦ ꯑ꯭ꯔꯃꯤꯁꯦ ꯂꯣꯏ ꯄꯝꯃꯦꯕ ꯂꯣꯏ ꯄꯥꯝꯃꯤ ꯑꯄꯥꯝ ꯄꯥꯝꯃ ꯂꯣꯏ ꯂꯥꯛꯑꯦ ꯑꯗꯨꯒ ꯍꯦꯛ ꯀꯩꯅꯣ ꯇꯧꯔꯒ ꯍꯧꯖꯤꯛꯇꯤ ꯑꯃꯨꯛ ꯄꯥꯝꯃꯛꯇ꯭ꯔꯦ ꯑꯍꯣꯡꯉꯏ ꯑꯗꯨꯅ ꯑꯩꯅ ꯉꯁꯥꯏ ꯍꯥꯏꯕꯗ ꯅꯪꯅ ꯑꯄꯥꯝꯕ ꯄꯣꯠꯇꯣ ꯅꯪꯒꯗꯤ ꯆꯥꯅꯒꯗ꯭ꯔꯥ ꯆꯥꯅꯔꯣꯏꯗ꯭ꯔꯥ ꯑꯗꯒꯤ ꯃꯁꯛ ꯃꯁꯛ ꯃꯃꯤꯡ ꯑ ꯀꯩꯅꯣꯗꯩꯅ ꯑꯍꯧꯕꯗꯩꯅ ꯑꯔꯣꯏꯕ ꯕꯨꯛ ꯄꯨꯂꯞ ꯍꯥꯟꯅ ꯈꯪꯗꯑꯣ ꯑꯗꯨꯒ ꯄꯥꯝꯃꯕꯀꯣ ꯑꯗꯨ ꯄꯥꯝꯍꯧꯗ꯭ꯔꯗꯅ ꯑꯩꯈꯣꯏꯅ ꯑꯍꯝꯕꯗꯨ ꯈꯛ ꯄꯥꯝꯃꯨꯔꯒꯥ ꯃꯅꯨꯡꯗꯗꯤ ꯃꯌꯥꯝ ꯌꯥꯎ ꯂꯩꯔꯝꯃꯤ ꯑꯗꯨꯅ ꯍꯧꯖꯤꯛꯇꯤ ꯄꯥꯝꯕꯗꯤ ꯄꯥꯝꯃꯛꯇꯦ ꯄꯥꯝꯗ꯭ꯔꯁꯨ ꯑꯥ ꯄꯥꯝꯃꯛꯇ꯭ꯔꯦ ꯄꯥꯝꯗ꯭ꯔꯁꯨ ꯎꯄꯥꯏ ꯂꯩꯇꯦ ꯂꯩꯇꯕꯅꯤꯅ ꯑꯗꯣꯝꯗ ꯇꯥꯟꯅꯕ ꯅꯠꯇ꯭ꯔꯗꯤ
ꯑꯩꯁꯨ ꯌꯥꯝ ꯄꯥꯝꯕꯗꯤ ꯂꯩꯇꯦꯗ
ꯎꯝꯝ
ꯑꯗꯨ ꯑꯣꯏꯗ ꯌꯥꯗꯦ ꯀꯥꯏꯅ ꯈꯟꯕꯗꯨ ꯂꯩꯇꯦꯕ
ꯑꯥ ꯑꯗꯨ ꯃꯥꯅ ꯈꯜꯂꯦ ꯑꯣꯖꯥꯅꯒ ꯍꯪꯉꯦ ꯑꯗꯨꯒ ꯑꯩꯅ ꯇꯨꯌꯦꯞ ꯇꯨꯌꯦꯞ ꯀꯥ ꯀꯥꯟꯗ ꯑꯣꯖꯥꯅ ꯍꯪꯉꯤ ꯑꯩꯉꯣꯟꯗ ꯅꯪ ꯀꯩꯀꯩ ꯄꯥꯝꯃꯤ ꯈꯣꯠꯂꯤ ꯀꯩ ꯀꯔꯤ ꯑꯣꯏꯕ ꯄꯥꯝꯃꯦ ꯈꯣꯠꯂꯦ ꯑꯩ ꯁꯨꯃꯥꯏꯅ ꯇꯧꯕ ꯑꯩꯈꯣꯏꯒꯤ ꯀ꯭ꯂꯥꯁꯇꯣ ꯅꯍꯥꯟꯉꯩ ꯇꯥꯝꯕ ꯑꯣꯖꯥꯗꯨꯅ ꯅꯣꯏ ꯃꯄꯥꯟ ꯊꯣꯛꯎꯔꯁꯨ ꯆꯪꯉꯛꯀꯥꯟꯗ ꯇꯨꯃꯤꯟ ꯇꯨꯃꯤꯟ ꯆꯪꯉꯣ ꯑꯩꯉꯣꯟꯗ ꯑꯀꯥꯏꯕꯥ‌ ꯄꯤꯔꯛꯀꯅꯣ ꯑꯗꯨ ꯃꯥꯅꯤ ꯑꯩꯅ ꯕ꯭ꯔꯕꯠ ꯆꯪꯉꯦ ꯍꯥꯟꯅ ꯇꯥꯝꯕ ꯑꯣꯖꯥꯗꯣ ꯑꯣꯏꯔꯝꯗꯣ ꯃꯥꯗꯤ ꯁꯥꯎꯔ ꯁꯥꯎꯔꯒ ꯀꯩꯗꯧꯕꯩꯅꯣ ꯅꯪꯅ ꯑꯣꯖꯥꯗ ꯀꯩꯝꯇ ꯄꯥꯔꯃꯤꯁꯟ ꯂꯧꯗꯣꯕꯤꯗ ꯆꯪꯒꯦ ꯈꯣꯠꯀꯦ ꯍꯥꯏꯗꯕꯤꯗ ꯍꯥꯏ
ꯑꯣꯖꯥ ꯃꯃꯥꯡꯒꯤ ꯀꯩꯅꯣꯗꯅ ꯑꯩꯈꯣꯏ ꯑꯩ ꯑꯣꯖꯥꯗꯨꯅ ꯑ ꯃꯉꯣꯟꯗ ꯑꯌꯦꯠ ꯑꯀꯥꯏ ꯄꯤꯔꯛꯀꯅꯣꯅ ꯑꯩꯈꯣꯏꯁꯦ ꯑꯗꯨꯒꯤ ꯑꯥ ꯀꯩ ꯍꯥꯏꯇꯥꯔꯦ ꯑꯗꯨꯒꯤ ꯑꯣꯖꯥꯗ ꯑꯌꯥꯕ ꯂꯧꯗꯕꯅꯤ ꯍꯥꯏꯔꯒ ꯑꯗꯩ ꯃꯥꯗꯤ ꯁꯥꯎꯋꯦ ꯂꯦꯞꯈꯠꯂꯨ ꯂꯦꯞꯈꯠꯂꯨ ꯁꯨꯝ ꯋꯥꯔꯤ ꯁꯥꯟꯅꯔꯀꯥꯟꯗ ꯑꯩꯈꯣꯏ ꯂꯝ ꯃꯁꯦꯟ ꯑꯣꯏ ꯂꯩꯔꯝꯃꯦ
ꯑꯥ
ꯅꯪꯒꯤ ꯇꯨꯡꯒꯤ ꯄꯨꯟꯁꯤꯗ ꯀꯩ ꯊꯕꯛ ꯄꯥꯝꯃꯤ ꯈꯣꯠꯂꯤ ꯍꯥꯏꯔ ꯀꯥꯟꯁꯤꯗ ꯑꯩ ꯑꯗꯨꯃꯥꯏꯅ ꯑꯁꯤꯒꯨꯝꯕ ꯁꯤꯒꯨꯝꯕꯁꯤ ꯄꯥꯝꯃꯤꯒ ꯍꯥꯏꯔ
ꯑ ꯑꯍꯥꯟꯕꯗ ꯑꯗꯨ ꯑꯩꯗꯤ ꯁꯨꯃꯥꯏꯅ ꯍꯥꯏꯔꯦ ꯑ ꯑꯣꯖꯥ ꯍꯧꯖꯤꯛꯐꯧꯇꯤ ꯅꯪꯅ ꯍꯧꯖꯤꯛ ꯑꯍꯥꯟꯕꯗ ꯍꯥꯏꯈꯤꯕ ꯄꯥꯎꯈꯨꯝꯗꯣ ꯍꯥꯏ ꯀꯩ ꯍꯥꯏ ꯑꯣꯖꯥ ꯑꯀꯛꯅꯕ ꯁꯤꯃꯗꯤ ꯐꯖꯅ ꯄꯥꯝꯕ ꯊꯕꯛꯁꯦ ꯑꯩ ꯂꯩꯇ꯭ꯔꯤ ꯑꯣꯖꯥꯥ ꯀꯥꯏ
ꯑꯥ
ꯌꯥꯔꯦ ꯌꯥꯔꯦ ꯌꯥꯝ ꯌꯥꯝꯅ ꯑꯍꯟ ꯑꯣꯏꯔꯕ ꯃꯤ ꯑꯃꯅ ꯁꯦꯟꯅꯤꯌꯔ ꯑꯣꯏꯕ ꯃꯤ ꯑꯃꯅ ꯈꯨꯝꯒꯗꯕ ꯄꯥꯎꯈꯨꯝꯅꯤ ꯅꯪ ꯈꯨꯝꯃꯤꯗꯣ ꯐꯖꯩ ꯑꯗꯣ ꯅꯪ ꯑꯄꯥꯝꯕ ꯑꯃ ꯑꯄꯥꯝꯕ ꯑꯝꯗꯤ ꯍꯥꯏꯌꯣ ꯍꯥꯏꯔꯀꯥꯟꯗ ꯑꯩꯅ ꯑꯗꯨꯃꯥꯏꯅ ꯑꯥꯔꯃꯤ ꯑꯣꯏꯕ ꯄꯥꯝꯃꯦ ꯍꯥꯏ
ꯑꯥ
ꯊꯥꯏꯅ ꯑꯣꯖꯥꯅꯒ ꯍꯪ ꯍꯪꯕ ꯂꯩꯗꯅ ꯍꯌꯦꯡꯋꯥꯏ ꯆꯥꯎꯔ ꯀꯩ ꯑꯣꯏꯗꯣꯏꯅꯣ ꯀꯥꯏ ꯑꯩꯈꯣꯏꯗꯤ ꯗꯣꯛꯇꯔ ꯑꯣꯏꯕ ꯄꯥꯝꯃꯤꯒꯥꯏ ꯍꯥꯏꯔꯤꯅꯤ ꯑꯗꯣ ꯑꯗꯣ ꯄꯥꯝꯃꯛꯇ꯭ꯔꯦ
ꯗꯣꯛꯇꯔ ꯀꯥꯏ ꯈꯔ ꯑꯃꯅ ꯏꯟꯖꯤꯅꯤꯌꯥꯔ ꯀꯥꯏ ꯍꯥꯏꯅꯩ ꯄꯣꯠꯅꯤ
ꯑꯥ ꯑꯥ ꯐꯤꯂꯝ ꯌ‌ꯦꯡꯉꯨꯔꯒ ꯑꯥꯌꯦꯁ ꯑ‌ꯣꯐꯤꯁꯥꯔ ꯑꯃꯨꯛ ꯁꯥ ꯁꯥꯅꯛꯇ꯭ꯔ‌ꯣ ꯅꯣꯏꯗꯤ ꯁꯥꯟꯅ ꯁꯥꯟꯅꯔꯝꯃꯔ‌ꯣꯏꯗ ꯑꯩꯈꯣꯏ ꯅꯦꯅꯦ ꯍꯣꯏ ꯆꯤꯆꯦ ꯍꯣꯏꯒ ꯁꯥꯟꯅꯔꯦ ꯑꯉꯥꯡ ꯑꯣꯏꯔꯤ
ꯑ
ꯆꯥꯛꯊꯣꯡꯕꯤꯒ ꯆꯥꯛꯊꯣꯡꯕꯤ ꯁꯥꯟꯅꯕ ꯑ ꯋꯥꯔꯤ ꯂꯤꯔꯛꯑꯣꯅꯦ ꯑꯗꯨꯒꯤ
ꯆꯥꯛꯊ‌ꯣꯡꯕꯤ ꯁꯥꯟꯅꯔꯛꯄꯁꯦ ꯌꯥꯝ ꯅꯣꯛꯅꯤꯡꯉꯤꯗ ꯈꯠꯅꯗꯅꯒ ꯇꯣꯛꯄꯒꯁꯨ ꯌꯥꯎꯕꯅꯦ ꯍꯥꯏꯕ
ꯑ
ꯑꯗꯒꯤꯗꯤ ꯑꯥ ꯆꯨꯝꯅ ꯃꯩꯒ ꯑꯁꯦꯡꯕ ꯍꯧꯒꯠꯂꯦꯗꯅ ꯑꯗꯨꯒ ꯈꯩꯅꯤ ꯀꯧꯇꯥꯗꯒꯅ‌ꯦ ꯆꯥꯛ ꯊꯣꯡꯕꯤꯒ ꯁꯥꯟꯅꯔꯛꯑꯦ ꯑꯗꯒꯤꯗꯤ ꯕꯣꯔꯥꯒ ꯍꯧꯗꯅ ꯈꯥꯡ ꯃꯆꯥꯗ
ꯃꯥꯟꯅꯤ
ꯑꯩꯈꯣꯏꯗꯤ ꯍꯩꯇꯦꯕꯀꯣ ꯑꯗꯣ ꯑꯩꯈꯣꯏ ꯏꯆꯦꯁꯤꯡꯗꯣ ꯍꯩꯕ ꯌꯥꯎꯋꯦꯕ ꯑꯗꯨꯗꯨꯒ ꯃꯩꯒꯥꯖꯦ ꯊꯑꯣꯏ ꯍꯧꯒꯠꯂ‌ꯦ ꯑꯗꯨꯒ ꯑꯗꯨꯃꯥꯏꯅꯒ ꯊꯣꯡꯕꯤ ꯁꯥꯟꯅꯩ
ꯃꯩꯐꯨ ꯃꯆꯥ ꯉꯥ ꯍꯥꯎꯇꯥꯗ ꯁꯦꯝꯕꯗꯣ꯫
ꯑꯗꯨꯅꯦ ꯉꯥ ꯀꯧꯇꯥꯗꯒ ꯊꯣꯡꯕ ꯌꯥꯎ꯫
ꯇꯥꯜꯂꯦ꯫ ꯑꯩꯈꯣꯏ ꯆꯦꯅꯒ ꯑꯩꯒꯤ ꯅꯨꯄꯤꯒ ꯁꯥꯔꯒ ꯕꯖꯥꯔꯗꯒ ꯀꯥꯔꯨꯖ‌ꯦꯒ ꯍꯥꯏꯔꯒ ꯀꯥꯔꯤꯃꯤ ꯑꯗꯨꯒ ꯏꯟꯖꯥꯡꯒꯁꯦ ꯏꯟꯖꯥꯡ ꯂꯩꯔꯖ‌ꯦ ꯀꯩꯀꯩ ꯂꯩꯁꯦ ꯍꯥꯏꯅꯣ ꯅꯨꯄꯥꯒ ꯇꯧꯔꯒ꯫
ꯅꯣꯡꯕꯥꯜꯂꯩ ꯃꯅꯥ ꯅꯣꯡꯕꯥꯜꯂꯩꯅꯝ ꯃꯅꯥꯒꯅ ꯄꯩꯁꯥ ꯑꯣꯏꯔꯒ꯫ ꯄꯩꯁꯥꯗꯤ ꯆꯪꯃꯟꯈ꯭ꯔꯦꯒ ꯈꯣꯏꯆ‌ꯦꯅ꯫
ꯑꯩꯈ‌ꯣꯏ ꯕꯥꯆꯧꯒꯤ ꯆꯤꯆ‌ꯦꯀ‌ꯣ ꯄꯩꯁꯥꯥꯁꯦ ꯆꯪꯃꯟꯈ꯭ꯔꯦꯒꯥꯏ ꯆꯥꯛꯇꯣ ꯑꯗꯨꯝ ꯑꯣꯏꯗꯥꯏ ꯈꯩꯅꯤ ꯀꯧꯇꯥ ꯊꯣꯡꯕꯗꯨꯁꯨ꯫
ꯑꯥ꯫
ꯃꯇꯥꯟꯗ ꯑꯣꯝ ꯑꯣꯝꯕꯅꯤꯗ꯫ ꯆꯥꯔꯁꯦ ꯆꯥꯔꯁꯦ ꯃꯔꯨ ꯑꯃꯅꯤ ꯊꯥꯝ ꯗ‌ꯣꯒ ꯆꯥꯏ ꯑꯩꯅ
ꯑꯗꯩꯒꯤ
ꯌꯨꯝꯗꯒꯤ ꯆꯥꯛ ꯑꯔꯣꯏꯕꯗꯣ ꯀꯣꯊꯣꯛꯑꯒ ꯀꯪꯇꯥꯗ ꯍꯥꯞꯆꯜꯂꯒ ꯂꯣꯏꯔꯦ ꯂꯣꯏꯔꯦ ꯍꯥꯏꯔ ꯄꯨꯊ‌ꯣꯛꯄꯗꯨ꯫
ꯀꯔꯤ ꯂꯥꯏ ꯍꯔꯥꯎꯕꯒ ꯅꯛꯁꯜꯂꯛꯄꯁꯦ ꯀꯩꯅꯣ ꯑꯣꯏꯕꯤꯒ ꯁꯥꯟꯅꯗꯣꯏꯅꯦ꯫ ꯃꯥꯏꯕꯤ ꯃꯥꯏꯕ ꯑꯣꯏꯕꯒ ꯁꯥꯟꯅꯕꯅꯦ ꯍꯥꯏꯕ꯫
ꯑꯝ ꯑ ꯑꯥ ꯂꯥꯏꯔꯥꯎꯕ ꯂꯣꯏꯒꯤꯕꯒꯨꯝꯕ꯫
ꯑꯥ ꯐꯩꯖꯣꯝꯒ ꯁꯦꯠꯂꯒ ꯐꯤꯅ꯫
ꯄꯨꯟꯁꯤ ꯑꯉꯥꯡꯒꯤ ꯄꯨꯟꯁꯤ꯫ ꯑꯗꯨꯝ ꯀꯥꯟꯗꯗꯤ ꯎꯝ ꯌꯨꯝꯒꯤ ꯑꯋꯥꯕ ꯀꯩꯗꯧꯕ ꯑꯝꯇ ꯈꯪꯗꯦꯀꯣ꯫
ꯑꯥ꯫
ꯌꯝꯒꯤ ꯑꯋꯥꯕ ꯀꯔꯤꯝꯇ ꯈꯪꯗꯦ ꯍꯧꯖꯤꯛꯇꯤ ꯑꯗꯨꯝ ꯃꯊꯟꯗ ꯑꯗꯨꯝ ꯆꯍꯤꯒꯤ ꯃꯇꯥꯡꯅꯦ ꯑꯗꯨꯝ ꯈꯪꯕꯅꯤ꯫ ꯑꯗꯨ ꯃꯇꯥꯡꯗꯗꯤ ꯅꯨꯡꯁꯤ ꯃꯊꯥ ꯃꯆꯥꯥ ꯎꯝ꯫
ꯆꯒꯥꯏ ꯆꯣꯡꯕꯤ ꯃꯌꯥꯝꯒ ꯁꯥꯟꯅꯕꯅꯦ ꯍꯥꯏꯕ ꯑꯩꯈꯣꯏ ꯃꯌꯥꯝ꯫ ꯑꯗꯩꯩꯗꯤ ꯀꯩꯩꯅꯣ ꯑ ꯃꯔꯦꯟ ꯊꯣꯛꯄꯤ ꯍꯥꯏꯕꯗꯣ ꯈꯪꯕ꯭ꯔꯥ ꯑꯃ ꯅꯥꯄꯤꯗ ꯌꯥꯜꯂꯒ ꯃꯤ ꯑꯃꯅ ꯃꯅꯤꯡꯗꯩ ꯀꯟꯅ ꯆꯤꯡꯕꯗꯣ꯫ ꯈꯪꯗꯕ꯭ꯔꯥ꯫
ꯃꯌꯦꯡ ꯄꯨꯄꯤ ꯈꯟꯗꯦ꯫
ꯈꯪꯗꯕ꯭ꯔꯥ ꯑꯃ ꯃꯤ ꯃꯌꯥꯝꯁꯨ ꯄꯔꯦꯡ ꯌꯦꯟꯁꯥꯡꯅ ꯐꯝꯍꯟꯗꯣꯏꯅꯦꯕꯀꯣ ꯑꯗꯨꯒ ꯃꯀꯣꯛ ꯊꯪꯕ ꯃꯤ ꯑꯗꯨꯅꯅꯦ ꯈꯪꯕ ꯅꯥꯄꯤ ꯊꯥꯏꯅꯗꯤ ꯅꯥꯄꯤ ꯑꯃ ꯑꯀꯟꯕ ꯑꯦ ꯈꯪꯗꯦ ꯆꯥꯎ ꯆꯥꯎꯅꯒ ꯍꯧꯕꯗꯣ ꯋꯥꯡ ꯋꯥꯡꯅ꯫
ꯑꯗꯨꯒꯨꯝꯗꯣ ꯐꯝꯃꯤ ꯑꯗꯨꯒ ꯅꯥꯄꯤ ꯃꯤꯗꯨ ꯌꯥꯟꯗꯦꯕ ꯑꯗꯨꯒ ꯃꯅꯤꯡꯗꯒꯤ ꯍꯥꯏꯗꯤ ꯃꯥꯡꯉꯤꯕ ꯃꯤꯗꯨꯅꯅꯦ ꯀꯟꯅ ꯆꯤꯡꯊꯣꯛꯇꯣꯏꯕ ꯑꯗꯨꯒꯤ ꯑꯗꯨꯃꯥꯏꯒ ꯁꯥꯟꯅꯩ ꯑꯗꯒꯤꯗꯤ ꯀꯩꯀꯩꯅꯣ ꯌꯥꯝ ꯁꯥꯟꯅꯔꯛꯏꯗ
ꯑꯁ
ꯑꯁ ꯆꯒꯥꯏ ꯆꯒꯥꯏ ꯆꯣꯡꯕꯤꯗ ꯅꯨꯄꯤꯅ ꯃꯁꯝꯅ ꯈꯔ ꯌꯥꯎꯕꯅꯤꯅ ꯑꯁ ꯅꯣꯏ ꯀꯩꯅꯣ ꯇꯧꯋꯦ ꯌꯥꯔꯣꯏ ꯃꯤꯅꯝꯆꯥꯥꯏ ꯌꯥꯔꯣꯏ ꯁꯝꯗ ꯌꯦꯛꯄ ꯌꯥꯔꯣꯏ ꯀꯥꯏꯅ ꯀꯣꯛꯇ ꯑꯃ ꯄꯨꯕ ꯌꯥꯎꯋꯤꯗꯅ ꯑꯁ ꯅꯣꯏ ꯌꯥꯔꯔꯣꯏ ꯑꯗꯨꯗꯣ ꯁꯝꯗ ꯌꯦꯞꯄ ꯌꯥꯔꯣꯏ ꯑꯗꯨꯗꯣ ꯀꯥꯏꯅ
ꯑꯥ ꯑꯗꯨ ꯁꯒꯥꯏ ꯇꯣꯡꯈꯤꯕ ꯋꯥꯔꯤ ꯑꯃ ꯂꯩ ꯑꯩꯈꯣꯏꯒꯤ ꯅꯦꯅꯦ ꯊꯣꯛꯄ ꯃꯤꯡ ꯆꯍꯤꯗꯤ ꯑꯩꯅ ꯍꯟꯕꯀꯣ
ꯑꯥ
ꯃꯁꯝꯒ ꯇꯨꯂꯨ ꯇꯨꯂꯨ ꯈꯣꯏꯑꯕ ꯍꯧꯖꯤꯛꯄꯨꯗꯤ ꯃꯁꯛ ꯐꯖꯈ꯭ꯔꯦ ꯁꯨꯝ ꯍꯧꯖꯤꯛ ꯃꯇꯝꯗꯤ ꯑꯗꯨꯝ ꯃꯇꯝꯁꯤꯅ ꯑꯗꯨꯝ ꯐꯖꯔꯦꯗꯅ
ꯑꯥ
ꯑꯗꯨ ꯃꯇꯝꯗꯨꯗꯗꯤ ꯃꯁꯪꯒ ꯇꯨ ꯇꯨꯔꯨ ꯀꯣꯏꯔꯒ ꯑꯩꯈꯣꯏꯒꯤ ꯐꯤꯂꯝꯗ ꯌꯥꯎꯕ ꯐꯠꯇꯕꯩ ꯁꯥꯕ ꯑꯃ
ꯑꯥ ꯐꯠꯇꯕꯤꯒꯨꯝꯕ ꯑꯣꯛꯇꯕꯤꯒꯨꯝꯕꯗ ꯑꯗꯨꯝ ꯁꯥ ꯂꯩꯕꯗꯣ
ꯑꯥ ꯑꯥ ꯑꯥ
ꯑꯗꯨ ꯅꯨꯄꯤꯗꯣ ꯃꯃꯤꯡ ꯀꯔꯤ ꯀꯧꯕꯅꯣ ꯈꯪꯗ꯭ꯔꯦ
ꯀꯔꯤꯕ ꯕꯦꯅꯨ ꯍꯥꯏꯕ꯭ꯔꯥ ꯀꯩꯅꯣꯝ ꯍꯥꯏꯕ
ꯃꯤ ꯈꯤꯇꯪ ꯇꯦꯟꯇꯛ ꯇꯧꯕ ꯃꯃꯥꯏ ꯈꯤꯇꯪ ꯀꯣꯏꯕ꯭ꯔꯥ ꯄꯥꯛꯄ ꯀꯩꯅꯣ ꯇꯧꯕꯗ
ꯑꯥ
ꯑꯗꯨ ꯃꯥꯟꯕꯅꯦꯕ ꯃꯥꯅ ꯌꯦꯠꯄ ꯃꯔꯩꯁꯤꯗꯤ
ꯃꯔꯩ ꯌꯥꯝꯅ ꯀꯟꯕꯗꯨꯁꯨ ꯇꯟꯕꯅꯦ
ꯑꯁ ꯅꯪ ꯁꯥꯟꯅꯕ ꯌꯥꯎꯍꯜꯂꯣꯏ ꯀꯃꯥꯏꯅ ꯇꯧꯗꯅꯤ ꯑꯩꯈꯣꯏꯒꯤ ꯍꯧꯖꯤꯛꯀꯤ ꯀꯩꯅꯣꯅ ꯇꯧꯕꯗꯣ ꯀꯔꯤ ꯀꯔꯤ ꯑꯃ ꯃꯣꯏꯒꯤ ꯌꯨꯇꯨꯕꯔ ꯔꯥꯅꯤꯕꯂꯥꯣꯏ ꯑꯣꯏꯅ ꯚꯤꯗꯤꯑꯣ ꯌꯥꯝ ꯚꯥꯏꯔꯦꯟ ꯑꯣꯏ ꯑꯉꯥꯡꯗ ꯃꯥꯅ ꯇꯧꯕꯗꯣ ꯑꯗꯨꯒꯤ
ꯑꯥ
ꯑꯗꯨ ꯃꯇꯝꯗꯨꯅ ꯃꯥꯅ ꯄꯤꯁꯛ ꯄꯤꯛꯏꯕ ꯑꯩꯈꯣꯏ ꯃꯌꯥꯝ ꯂꯣꯏ ꯆꯥꯎꯔꯦꯕ ꯃꯔꯩꯅ ꯃꯥꯅ ꯑꯗꯨꯝ ꯌꯦꯠꯂꯤ ꯎꯝ ꯍꯧꯖꯤꯛꯇꯤ ꯏꯀꯥꯏꯅꯗꯅꯦ ꯀꯧꯕ ꯏꯟꯊꯤ ꯉꯥꯏ ꯀꯧꯅꯗ꯭ꯔꯦ
ꯑꯗꯨ ꯅꯤ ꯊꯥꯏꯅ ꯁꯥꯟꯅꯔꯝꯕ ꯃꯌꯥꯝꯗꯣ ꯑꯗꯨ ꯑꯝꯇ ꯀꯧꯅꯗ꯭ꯔꯦꯗ
ꯐꯣꯟꯅꯅꯤꯀꯣ
ꯎꯝ
ꯐꯣꯟꯅꯅꯤ ꯑꯗꯨꯒ ꯃꯔꯨꯞ ꯃꯄꯥꯡꯒꯤ ꯊꯨꯒꯥꯢꯒꯤꯖꯦ
ꯀꯩꯅꯣꯒꯗꯤ ꯇꯧꯔꯛꯇ꯭ꯔꯣ ꯑꯃ ꯑꯜ ꯇꯤꯝ ꯇꯤꯝꯒ ꯄꯨꯜꯂꯒ ꯑꯁꯤꯁꯤꯅ ꯁꯤꯅꯤ ꯀꯥꯏꯅ ꯅꯪꯒ ꯃꯣꯏꯒ ꯑꯁꯤꯒ ꯈꯣꯏꯒ ꯌꯥꯅꯗꯦ ꯑꯁꯤ ꯀꯧꯅꯧꯅꯨ ꯀꯥꯏꯅ ꯇꯧꯕꯗꯣ ꯑꯁꯤ ꯀꯧꯅꯧꯅꯨ ꯀꯥꯏꯅ ꯆꯤꯟꯒ ꯄꯩꯅ ꯄꯩꯅꯥꯗꯅ
ꯎꯝ ꯈꯨꯅꯥꯎꯋꯤꯒ ꯀꯔꯤꯒꯤꯅꯣ ꯁꯣꯛꯅꯕ
ꯑ ꯍꯣꯏ ꯍꯣꯢ ꯈꯅꯥꯎꯋꯤ ꯈꯅꯥꯎꯕꯤ ꯒ ꯇꯧꯔ
ꯑ ꯑꯗꯒꯤ ꯀꯩꯅꯣꯗ ꯊꯤ ꯅꯦꯠꯂꯨꯔꯦ ꯍꯥꯏꯔꯒ ꯈꯨꯅꯥꯎꯕꯤꯒ ꯈꯨꯠꯌꯥꯢ ꯈꯨꯌꯥꯢꯒ ꯈꯨꯅꯥꯎꯋꯤ ꯈꯨꯅꯥꯎ ꯈꯨ ꯈꯨꯌꯥꯏ ꯃꯊꯛꯇ ꯊꯝꯃꯒ
ꯑꯥ ꯈꯨꯠ ꯂꯣꯝꯖꯟꯅꯔ ꯀꯥ ꯆꯞꯄꯤ ꯀꯥ ꯆꯞꯄꯤ ꯀꯥꯏꯅ
ꯑ ꯑꯩꯗꯤ ꯃꯥꯡꯗ꯭ꯔꯤ ꯅꯪ ꯃꯥꯡꯉꯦ ꯃꯥꯡꯉꯦ ꯇꯧ
ꯁꯝꯒ ꯅꯥꯒ ꯊꯦꯡꯅꯔꯤꯌꯦ ꯀꯥꯏꯅ
ꯍꯧꯖꯤꯛꯇꯤ ꯃꯔꯣꯟꯕꯧ ꯊꯣꯛꯇ꯭ꯔꯦꯅꯦ ꯑꯉꯥꯡ ꯃꯔꯣꯟ ꯊꯣꯛꯇꯕ ꯌꯥꯝ ꯂꯩꯕꯅꯤ ꯃꯔꯣꯟꯗꯤ ꯊꯣꯛꯇꯕ ꯍꯥꯏꯕꯗꯤ ꯎꯝ ꯅꯁꯥꯒꯤ ꯃꯃꯥ ꯄꯣꯛꯅꯨꯡꯒꯤ ꯅꯠꯇꯕꯤꯗꯀꯣ
ꯑꯥ
ꯐꯣꯟꯒꯤ ꯂꯥꯏꯅꯥ ꯆꯨꯕ ꯌꯥꯝ ꯂꯩ ꯉꯥꯡꯒꯗꯕ ꯃꯩꯇꯩꯂꯣꯟ ꯉꯥꯡꯗꯕꯤꯗ ꯐꯣꯟꯒꯤ ꯀꯥꯔꯇꯨꯟ ꯃꯔꯣꯟꯗꯨ ꯑꯣꯏꯅ ꯉꯥꯡꯉꯒ ꯃꯥꯏꯟ ꯇꯧ ꯃꯤ ꯈꯔ ꯂꯩ ꯑꯩꯈꯣꯏ ꯏꯃꯥꯒꯤ ꯍꯦꯛ ꯃꯧꯄ꯭ꯋꯥ ꯅꯨꯄꯥꯒꯤ ꯃꯆꯥꯗꯨꯁꯨ ꯑꯗꯨꯃꯥꯏꯅ ꯇꯧꯍꯧꯔꯦ
ꯎꯝ ꯃꯣꯏ ꯆꯥꯛ ꯆꯥꯕꯕꯧ ꯃꯣꯏꯗꯤ ꯐꯣꯟ ꯌꯥꯎꯗꯗꯤ ꯌꯥꯗ꯭ꯔꯕꯅꯦ
ꯑ ꯌꯥꯗ꯭ꯔꯦ ꯑꯗꯨ ꯑꯁ ꯍꯌꯦꯡ